ꯍꯜꯂꯣ꯫
ꯀꯩꯅꯣ ꯑꯗꯨꯃꯥꯏꯅ ꯇꯧꯔꯒ ꯂꯨꯄꯥ ꯆꯥꯃꯔꯤꯗꯤ ꯌꯥꯝꯃꯅꯤꯌꯦ
ꯍꯣꯏꯅꯦ ꯑꯗꯨꯕꯨꯗꯤ ꯄꯩꯁꯥꯒꯤꯕꯨꯗꯤ ꯃꯣꯏꯅ ꯂꯦꯝꯃ ꯈꯣꯠꯂꯁꯨ ꯍꯟꯗꯣ ꯍꯟꯀꯦꯕꯨꯘꯤ ꯍꯥꯏꯔꯤ ꯑꯗꯨꯗꯩ ꯆꯥꯕ ꯊꯛ ꯊꯛꯄꯒꯤꯅꯤꯅ ꯃꯐꯝ ꯀꯩꯀꯥꯗꯁꯨ ꯑꯗꯨꯝ ꯍꯧꯖꯤꯛ ꯃꯇꯝꯗꯗꯤ ꯆꯪꯕ ꯄꯣꯠꯅꯤ ꯑꯗꯣ ꯃꯔꯨ ꯑꯣꯏꯅ ꯆꯠꯄꯗꯨꯅꯦ ꯑꯩꯅ ꯇꯜꯂꯤꯁꯤꯅ
ꯑꯗꯨꯃꯗꯤ ꯆꯠꯄꯕꯨꯗꯤ ꯀꯩꯁꯨꯕꯨꯗꯤ ꯇꯧꯔꯣꯏꯅꯦ ꯒꯥꯔꯤ ꯄꯨꯅꯔꯛꯑꯒ ꯌꯥꯅꯤ ꯑꯅꯤ
ꯑꯘꯨ ꯀꯩꯅꯣ ꯌꯥꯎꯈꯤꯁꯦ ꯍꯥꯏꯔꯣ ꯇꯣꯛꯑꯁꯦ ꯍꯥꯏꯔꯣ
ꯈꯪꯘꯤꯌꯦ ꯅꯪꯅ ꯇꯧꯁꯦ ꯍꯥꯏꯕꯗꯨꯣ ꯇꯧꯔꯅꯤ
ꯂꯣꯏꯁꯨ ꯂꯣꯏꯔꯕꯅꯤ ꯌꯥꯎꯔꯨꯔꯁꯤꯔꯣ
ꯌꯥꯏꯌꯦ ꯑꯗꯣ ꯑꯣꯖꯥꯁꯦ ꯀꯅꯥ ꯀꯅꯥ ꯌꯥꯎꯔꯛꯇꯣꯏꯅꯣ ꯁꯤꯅꯦ ꯑꯩꯅ
ꯑꯣꯖꯥꯒꯅꯥ ꯀꯅꯥꯕꯨ ꯃꯥꯥꯅꯍꯧꯖꯤꯛ ꯍꯥꯏꯔꯤꯈꯩꯗꯨꯗꯤ ꯀꯩꯅꯣ ꯑꯗꯨꯔꯅ ꯔꯥꯅꯤꯕꯤꯂꯥꯅꯦ
ꯔꯅꯤꯕ꯭ꯂꯅꯦ
ꯅꯠꯇꯅꯦ ꯌꯥꯎꯔꯛꯄꯁꯨ ꯌꯥꯏ ꯌꯥꯎꯔꯛꯇꯕꯁꯨ ꯌꯥꯏ ꯑꯗꯨꯁꯨ ꯇꯝ ꯉꯝꯗꯦ
ꯑꯣꯖꯥ ꯈꯔ ꯑꯍꯟꯗꯣ ꯀꯔꯤꯕ ꯅꯨꯄꯥ ꯑꯃ
ꯄ꯭ꯔꯤꯌꯣ ꯕꯔꯇꯥ
ꯑꯗꯨ ꯅꯠꯇꯕꯗꯣ
ꯀꯨꯟꯖꯨꯕꯤ ꯍꯥꯔꯤꯔꯣ ꯁꯥꯈ ꯀꯨꯟꯖꯕꯤꯍꯥꯔꯤꯗꯤ ꯔꯤꯇꯥꯌꯔ ꯇꯧꯕꯒꯨꯝ
ꯇꯧꯈ꯭ꯔꯕ ꯈꯪꯗꯤꯌꯦ ꯀꯝ ꯀꯥꯟꯗꯅꯣ
ꯃꯥ ꯔꯤꯇꯌꯥꯔ ꯇꯧꯈ꯭ꯔꯒꯨꯝ ꯇꯧꯕꯅꯦ
ꯀꯥꯝꯀꯟꯗꯅꯣ
ꯈꯪꯗꯦ ꯃꯥꯒꯤꯅꯦꯅ ꯐꯤꯔꯋꯦꯜ ꯇꯧꯕꯤꯒꯨꯝ ꯇꯧꯗꯥꯏꯅꯦ
ꯍꯣꯏ
ꯑꯗꯨ ꯅꯪꯅ ꯅꯣꯏꯗ ꯂꯥꯛꯄꯥꯏꯅ ꯍꯥꯏꯕꯗꯣ
ꯎꯝ
ꯑꯗꯣ ꯑꯩꯈꯣꯏ ꯄꯥꯕꯨꯡ ꯂꯥꯛꯄ ꯅꯨꯃꯤꯠ ꯇꯥꯏ ꯑꯗꯨ ꯑꯗꯗꯤ ꯀꯣꯏꯕꯁꯨ ꯆꯠꯂꯔꯣꯏ ꯑꯩꯈꯣꯏꯗ ꯑꯣꯏꯅ ꯂꯥꯛꯑꯣꯗꯅ
ꯌꯦ ꯀꯌꯥ ꯕꯠ ꯍꯨꯏ ꯀꯩꯅꯣ ꯄꯥꯕꯨꯡ ꯂꯥꯛꯄ ꯅꯨꯃꯤꯠ ꯇꯥꯏ ꯍꯥꯏꯁꯤ ꯀꯩꯅꯣ
ꯀꯩꯅꯣ ꯅꯨꯃꯤꯠꯇꯣ ꯑꯩꯈꯣꯏ ꯕꯥꯕꯨꯡ ꯂꯥꯛꯄ ꯗꯦꯠ ꯇꯣꯏꯇꯤꯑꯥꯏꯠꯇꯣ ꯌꯨꯝꯗ ꯊꯕꯛ ꯃꯐꯝꯗꯩ ꯑꯩꯈꯣꯏ ꯄꯥꯕꯨꯡ ꯂꯥꯛꯄ ꯇꯥꯏꯌꯦꯕ
ꯑꯗꯨꯗꯤ ꯇ꯭ꯋꯦꯟꯇꯤ ꯅꯥꯏꯟꯗ ꯂꯥꯛꯑꯁꯨ ꯌꯥꯏ ꯀꯩꯅꯣ
ꯑꯗꯣ ꯀꯣꯏꯕ ꯆꯠꯂꯔꯣꯏꯗꯕꯅꯤꯅ
ꯀꯣꯏꯕ ꯆꯠꯇ꯭ꯔꯒꯁꯨ
ꯗꯦꯠ ꯇꯣꯏꯇꯤ ꯅꯥꯏꯟꯗ ꯂꯥꯛꯑꯁꯨ ꯐꯔꯛ ꯇꯥꯅꯤ ꯑꯩꯈꯣꯏꯒꯤ ꯂꯥꯏ ꯍꯔꯥꯎꯕꯗꯣ ꯗꯦꯠ ꯊꯥꯔꯇꯤꯗ ꯂꯩꯔꯨꯅꯤ ꯍꯥꯏꯌꯦ
ꯀꯩꯅꯣ ꯗꯦꯠ ꯀꯌꯥꯗꯒꯤ ꯍꯧꯔꯒꯅꯣ ꯊꯥꯔꯇꯤꯗ ꯂꯩꯔꯣꯏ ꯑꯣꯏꯔꯤꯁꯦ
ꯍꯌꯦꯡꯗꯩ ꯍꯧꯔꯒ
ꯃꯥꯏ ꯄꯦꯝꯃꯥ ꯁꯟꯗꯣꯏꯅꯦ ꯃꯣꯏꯁꯦ ꯗꯦꯠ ꯀꯩꯀꯥꯗꯤ ꯀꯔꯝ ꯀꯥꯟ ꯂꯦꯞꯅꯔꯛꯇꯣꯏꯖꯥꯠꯅꯣ
ꯈꯣꯡꯗꯦ ꯀꯩ ꯀꯩ ꯂꯩꯒꯦ
ꯀꯩꯝ ꯂꯩꯇꯦꯗꯣ ꯀꯩꯕꯨ ꯂꯩꯗꯣꯏꯅꯣ
ꯊꯅꯁ ꯅꯤꯡꯔ ꯑꯘꯨ ꯅꯪ ꯆꯠꯅꯤꯡꯏꯔꯣ ꯆꯠꯅꯤꯡꯘꯔꯤꯔꯣ
ꯈꯪꯗꯦ ꯑꯩꯗꯤ ꯏꯌꯥ ꯌꯥꯌꯦ
ꯀꯣꯏꯕ ꯆꯠꯄꯗꯨ ꯑꯗꯨꯝ ꯑꯩ ꯑꯗꯨꯝ ꯆꯠꯅꯤꯡꯉꯝꯃꯕꯅꯦꯕ
ꯕꯤꯠ ꯈꯡꯍꯟꯍꯟꯕꯩ ꯌꯥꯗꯧꯗ꯭ꯔꯣ
ꯎꯝ
ꯑꯩ ꯈꯜꯂꯝꯃꯤꯅꯤ ꯍꯣꯁꯇꯦꯜꯗꯨꯗ ꯉꯁꯤ ꯁꯤ ꯂꯣꯏꯁꯤꯟꯈꯤꯕ ꯈꯡꯠꯈꯤꯕꯗꯨꯗꯥ ꯐꯖꯅ ꯀꯣꯛ ꯈꯜꯂꯣꯏꯔꯕꯅꯤ
ꯑꯩꯁꯨ ꯈꯜꯂꯤꯅꯦꯕ ꯍꯌꯦꯡ ꯍꯡꯆꯤꯠ ꯃꯥ ꯁꯦꯝꯅꯦꯁꯨ ꯆꯠꯇꯣꯏꯔꯤꯁꯤ ꯀꯃꯥꯏꯅ ꯇꯧꯗꯣꯏꯅꯣꯒ
ꯋꯥꯏ ꯁ ꯃꯣꯏꯁꯦ ꯃꯆꯣꯡ ꯄꯥꯛ ꯉꯥꯏꯗꯕ ꯊꯕꯛ ꯌꯥꯝ ꯇꯧꯋꯤꯗ
ꯇꯨꯅꯦ ꯈꯡꯗꯦꯗ ꯒ꯭ꯌꯥꯟ ꯇꯥꯗꯦ ꯈꯟꯗꯧ ꯈꯡꯗꯦ ꯅꯡꯅ ꯀꯩꯗꯧꯔꯝꯃꯤꯕ
ꯑꯩ ꯀꯔꯤꯝ ꯇꯧꯗꯦ ꯑꯗꯨꯝ ꯂꯩꯔꯤ ꯍꯥꯎ ꯀꯩꯅꯣ ꯆꯅꯥ ꯑꯃꯇ ꯊꯥ ꯑꯇꯩ ꯀꯝ ꯁꯤꯟꯅꯔꯛꯀꯅꯨꯀꯣ ꯑꯅꯤ ꯎꯝ ꯊꯔꯔꯕꯟ
ꯌꯦꯊꯔꯣ
ꯌꯥꯝꯁꯤ
ꯈꯡ ꯀꯥꯏꯒꯟꯗꯣꯏꯅꯣ ꯈꯡꯗ꯭ꯔꯦ ꯏꯁꯨ ꯅꯡ ꯉꯁꯤꯗꯩ ꯆꯥꯛ ꯌꯦꯟꯁꯥꯡ ꯂꯣꯏ ꯊꯣꯡꯉꯅꯤ ꯍꯥꯏꯗꯅꯦ
ꯎꯝ ꯉꯁꯥꯏꯅ ꯊꯣꯡꯂꯣꯏꯔꯦ
ꯀꯩꯏꯟꯁꯡ ꯊꯣꯡꯉꯝꯃꯤꯕ
ꯀꯩ ꯀꯩꯅꯣ ꯈꯔ ꯑꯗꯨꯝ ꯇꯧꯁꯤꯜꯂꯝꯃꯦ ꯍꯣꯔꯦꯟ ꯁꯔꯄ꯭ꯔꯥꯏꯖ ꯑꯣꯏꯅ ꯄꯨꯊꯣꯛꯑꯅꯤ ꯅꯉꯣꯟꯗ ꯍꯥꯏꯕ ꯇꯥꯔꯒꯗꯤ ꯃꯣꯏ ꯂꯣꯏ ꯈꯡꯈ꯭ꯔꯅꯤ
ꯑꯣ ꯂꯨꯟꯅ ꯇꯞꯅ ꯍꯥꯏꯔꯛꯑꯣ
ꯑꯁ ꯑꯩ ꯏꯍꯤꯡꯗ ꯇꯞꯅ ꯂꯣꯟꯅ ꯍꯥꯏꯕꯁꯤ ꯀꯌꯥ ꯍꯩꯇꯦꯅꯤ
ꯑꯣ ꯑꯗꯨꯗꯤꯌꯥꯝ ꯃꯈꯀꯣꯟ ꯑꯃ ꯊꯣꯛꯇꯕꯤ ꯅꯍꯉꯗ ꯎꯝ ꯑ
ꯑꯁ ꯂꯥꯏꯔꯣꯏ ꯂꯣꯏꯔꯒ ꯑꯩꯈꯣꯏꯗ ꯂꯥꯛꯄ ꯌꯥꯏꯀꯣ
ꯌꯥꯌꯦꯗꯣ ꯍꯥ
ꯂꯥꯏꯔꯣꯏꯁꯦ ꯀꯩꯀꯩꯅꯣ ꯇꯧꯗꯣꯏꯁꯦ
ꯈꯡꯗꯦ ꯀꯩ ꯀꯩ ꯇꯧꯋꯦ ꯈꯡꯗꯦ ꯅꯡꯖꯧꯕꯣꯏ ꯆꯕ ꯂꯥꯀꯔꯣꯏ ꯍꯥꯏꯦꯔꯣ
ꯑꯅꯥ ꯉꯁꯥꯏ ꯅꯥꯒꯣꯟꯗꯥ ꯑꯩꯅ ꯉꯁꯥꯏ ꯅꯉꯣꯟꯗ ꯁꯤ ꯐꯤꯁꯦ ꯌꯥꯕ꯭ꯔꯥꯅ ꯍꯡꯒꯤꯕꯗꯨ ꯅꯡ ꯍꯜꯂꯛꯇꯕꯗꯨ
ꯗꯥꯏꯗꯥ
ꯑꯏꯖꯤꯗ
ꯑꯣ ꯑꯩꯗꯣ ꯉꯁꯤꯁꯦ ꯀꯩꯅꯣ ꯇꯧꯔꯦꯕ ꯎꯝ ꯉꯁꯥꯏ ꯇꯨꯝ ꯍꯧꯒꯠꯂꯦ ꯐꯣꯟ ꯄꯥꯛꯄꯥꯏꯗ꯭ꯔꯦꯕ ꯉꯁꯥꯏ ꯇꯨꯝ ꯍꯧ ꯈꯣꯡꯒꯣꯠꯂꯦ ꯑꯗꯨꯗꯨꯒ ꯑ ꯑꯩꯈꯣꯏꯃꯥꯒ ꯍꯤꯡꯒꯣꯜ ꯑꯗꯨꯝ ꯁꯨꯔ ꯂꯩꯔꯦ ꯑꯗꯨꯗ ꯑꯩꯈꯣꯏ ꯃꯥꯥꯗꯣ ꯀꯩꯅꯣ ꯆꯠꯂꯅ ꯍꯥꯏꯕ ꯎꯁꯣꯞ ꯆꯠꯦ ꯆꯠꯅꯦꯅ ꯍꯥꯏꯕ ꯑꯗꯨꯒꯤ ꯑꯩꯈꯣꯏ ꯇꯨꯝꯁꯨ ꯇꯨꯝ ꯍꯧꯧꯒꯠꯇꯕꯒꯤ ꯑꯩꯈꯣꯏ ꯃꯥ ꯎꯁꯣꯞ ꯆꯄ ꯀꯈ꯭ꯔꯦ ꯑꯗꯨꯗꯨꯒ ꯑꯩꯁꯦ ꯑꯗꯨꯝ ꯄꯨꯡ ꯇꯔꯥꯃꯨꯛ ꯇꯥꯔꯦꯕ ꯑꯗꯨꯗ ꯑꯗꯨ ꯐꯣꯟ ꯉꯥꯏꯍꯥꯛ ꯌꯦꯡꯉꯒ ꯑꯩꯈꯣꯏꯇꯣꯝ ꯍꯧꯒꯠꯂꯦ ꯑꯗꯨꯗꯨꯒ ꯆꯥꯛ ꯊꯣꯡꯉ ꯆꯥꯊꯣꯛꯑꯦ ꯌꯦꯟꯖꯥꯡ ꯊꯣꯡꯗꯕꯤꯗ ꯑꯗꯨꯗꯨꯒ ꯏꯕꯥꯅꯤ ꯆꯥꯔꯒ ꯀꯦꯖꯤꯦꯅ ꯇꯦ
ꯎꯝ
ꯀꯦ ꯀꯥꯟꯅ ꯄꯨꯡ ꯑꯅꯤꯃꯨꯛ ꯇꯥꯈ꯭ꯔꯦ ꯑꯗꯨꯝ ꯑꯗꯨꯗꯨꯒ ꯑꯃꯨꯛ ꯇꯨꯝꯕ ꯑꯗꯨꯒ ꯍꯧꯖꯤꯛ ꯋꯥꯏꯗꯤ ꯍꯧꯒꯠꯇ ꯉꯥꯏꯔꯤ
ꯊꯔꯤ
ꯏꯔꯨꯖꯒꯦ ꯇꯔꯝꯕ ꯂꯩꯦ ꯅꯣꯏ ꯃꯨꯆꯤꯕꯗꯒ ꯌꯦꯃꯣ ꯋꯥꯔꯤꯒꯨ ꯁꯥꯟꯅꯔ ꯂꯩꯔꯤꯅꯤ ꯅꯣꯏꯒ
ꯅꯣꯏꯗ ꯂꯥꯛꯄ ꯍꯥꯏꯁꯦ ꯏꯇꯣꯝꯇ ꯑꯃꯨꯛ ꯂꯥꯛꯇꯣꯏꯅꯦ ꯌꯥꯝ ꯇꯜꯜꯂꯤ
ꯅꯪ ꯒꯥꯔꯤ ꯁꯦꯝꯃꯦ ꯍꯥꯏꯗꯅꯦ ꯒꯥꯔꯤ ꯊꯧꯔ ꯂꯥꯛꯑꯣ ꯐꯥꯎꯖꯜꯂꯒ
ꯂꯝꯕꯤ ꯈꯪꯕꯅꯤꯅ ꯑꯩꯅ ꯂꯥꯛꯑꯒꯦ
ꯃꯦꯞ ꯌꯦꯡꯉ ꯂꯥꯛꯑꯣ
ꯎꯝ ꯑꯩꯇꯣꯝꯇ ꯃꯦꯞ ꯌꯦꯡꯗꯣꯏꯕ
ꯎꯝ
ꯀꯩꯅꯁꯨ ꯊꯧꯕ
ꯎꯝ
ꯁꯝꯃꯦ
ꯑꯩ ꯇꯣꯡꯉꯔ ꯑꯗꯨ ꯍꯒꯅ
ꯌꯥꯏ
ꯃꯣꯏ ꯔꯦꯖꯤꯁꯇ꯭ꯔꯦꯁꯟ ꯇꯧꯕ ꯈꯣꯠꯄꯅ ꯍꯥꯏꯕꯁꯨ ꯇꯧꯗ꯭ꯔꯤ ꯑꯩꯗꯤ
ꯀꯔꯤꯒꯤ ꯔꯦꯖꯤꯁꯇ꯭ꯔꯦꯁꯟ ꯍꯥꯏꯖꯠ
ꯀꯩꯅꯣꯒꯤ ꯑꯦꯠꯃꯤꯁꯟ ꯇꯧꯕꯒꯤ ꯐꯣꯝ ꯐꯤꯜ ꯎꯞ ꯀꯥꯏꯅ ꯍ ꯅꯗꯤ ꯇꯧꯅꯤꯅꯤ ꯌꯦꯡꯁꯨ ꯌꯦꯡꯁꯤꯜꯂꯨꯨꯔꯦ ꯅꯨꯇ ꯀꯃꯥꯏꯅ ꯇꯧꯗꯣꯏꯅꯣ ꯈꯪꯗꯦꯗꯅ
ꯀꯔꯤꯒꯤ ꯔꯦꯖꯤꯁꯇ꯭ꯔꯦꯁꯟꯅꯣ ꯍꯥꯏꯕ
ꯑꯦꯝ ꯌꯨꯒꯤ ꯑꯦꯠꯃꯤꯁꯟ ꯇꯧꯅꯕꯒꯤ
ꯑꯣꯟꯂꯥꯏꯟꯗ ꯂꯣꯏ ꯇꯧꯅꯦꯅ ꯍꯥꯏꯕꯅꯤ
ꯎꯝ
ꯈꯅꯤꯅꯦꯅꯪꯗꯤ
ꯆꯠꯄ ꯋꯥꯔꯤꯍꯥꯟ ꯆꯠꯂ ꯌꯨꯝꯗ ꯂꯩꯔꯁꯤꯗꯤ
ꯄꯨꯡꯆꯠ ꯆꯠꯈꯤꯕ ꯍꯥꯏꯕ ꯑꯃ ꯂꯩꯗꯅ
ꯀꯩꯅꯣꯒꯨꯝ ꯆꯠ ꯆꯠ ꯃꯥꯗꯦ
ꯅꯪ ꯍꯧꯖꯤꯛ ꯃꯥꯔꯛꯁꯤꯠ ꯀꯩꯀꯥ ꯑꯃ ꯑꯃ ꯑꯩꯈꯣꯏꯔꯣꯝꯗ ꯂꯩꯔꯤ ꯗꯤ ꯑꯦꯝꯗ
ꯍꯗꯔ
ꯎꯝ
ꯀꯩꯅꯣ ꯀꯣꯏꯕ ꯆꯠꯄꯩꯁꯦ ꯀꯩ ꯍꯥꯏꯅꯣꯅꯦ ꯅꯪ ꯀꯣꯏꯕꯤꯃ
ꯈꯪꯗꯦ ꯅꯪ ꯍꯥꯏꯅꯤꯡꯕ ꯑꯃ ꯍꯥꯏꯕ꯭ꯔꯣ
ꯀꯣꯏ ꯆꯠꯄꯁꯤꯕꯨ ꯌꯥꯎꯈꯤꯗ꯭ꯔꯥ ꯌꯥꯔꯣꯏꯗ꯭ꯔꯥ ꯈꯪꯗꯦ ꯃꯣꯏ ꯄꯨꯂꯞ ꯆꯠꯄꯗꯣ ꯆꯠꯂꯔꯣꯏ ꯄꯩꯁꯥ ꯄ ꯁꯥꯟꯅꯔꯛꯇ꯭ꯔꯔꯤꯃ ꯑꯗꯣ ꯃꯣꯏ ꯅꯨꯄꯤ ꯃꯆꯥ ꯈꯔ ꯇꯣꯉꯥꯟꯅ ꯆꯠꯁꯤꯔꯅ ꯍꯥꯏꯕ ꯑꯗꯨ ꯌꯥꯎꯅꯤꯡꯉ ꯌꯥꯎꯅꯤꯡꯉꯁꯨ ꯌꯥꯎꯅꯤꯡꯗ꯭ꯔꯁꯨ ꯌꯥꯏꯌꯦ ꯅ ꯌꯥꯎꯁꯦ ꯌꯥꯎꯔꯨꯒꯨꯝꯅꯤꯅ ꯈꯜꯂꯤꯕ ꯂꯝꯕꯤ ꯀꯩꯀꯥꯗ ꯐꯔꯛ ꯑꯃꯨꯛ ꯇꯥꯔꯤ ꯑꯗꯨꯁꯨ ꯑꯃꯨꯛ ꯈꯟꯕ ꯇꯟꯕ ꯎ ꯑꯗꯨꯕꯨꯗꯤ ꯑꯈꯪꯕ ꯃꯐꯝ ꯑꯃꯗ ꯆꯠꯇꯣꯏꯅꯤꯅꯦ ꯒꯥꯏꯗ ꯇꯧꯕ ꯍꯥꯏꯁꯦ ꯀꯌꯥꯝ ꯂꯥꯞꯅꯨ ꯆꯠꯂꯨꯅꯦ ꯑ
ꯑꯦ ꯑꯦꯝ ꯌꯨꯒꯤ ꯚꯥꯏꯁ ꯄ꯭ꯔꯁꯤꯗꯦꯟ ꯇꯤꯀꯦꯠ ꯐꯪꯈ꯭ꯔꯦꯍꯦ
ꯊꯃꯒꯦ
ꯀꯩꯅꯣ ꯉꯅꯥꯈꯣ